ꯅꯪꯒꯤ ꯃꯤꯡꯁꯦ ꯃꯥꯒꯣꯡ ꯀꯧꯕ꯭ꯔꯣ꯫ ꯃꯒꯣꯡ꯫
ꯎꯝ꯫ ꯁꯣ ꯅꯦꯝꯗꯤ ꯄꯥ ꯌꯥꯎꯔꯤꯕꯅꯦ ꯃꯥꯒꯣꯡ꯫ ꯄꯥꯏꯝꯅꯦ ꯗꯨꯕꯨ꯫
ꯅꯥꯒꯨꯨꯝꯄꯥ꯫ ꯑꯦ ꯃꯕꯨꯡꯄꯥꯥꯅ ꯍꯦꯟꯅ ꯐꯩꯅꯦ꯫
ꯑꯩꯈꯣꯏ ꯑꯩꯈꯣꯏ ꯇ꯭ꯔꯥꯏꯕꯦꯜꯁꯤꯡꯗꯤ ꯀꯧꯕꯗꯤ ꯑꯗꯨꯝ ꯊꯣꯛꯑꯦ ꯑꯗꯣ꯫ ꯑꯇꯩꯁꯤꯡꯗꯣ ꯌꯥꯗꯕ ꯃꯌꯥꯡꯁꯤꯡꯒ ꯃꯩꯇꯩꯁꯤꯡꯒ ꯑꯇꯣꯞ ꯑꯇꯣꯞꯄ꯫ ꯖꯥꯇꯤ ꯌꯥꯝ ꯂꯩꯗ ꯀꯋꯥꯏ꯫ ꯇꯕ꯫
ꯑꯁ ꯀꯧꯕ ꯍꯩꯇꯕꯅꯦ꯫ ꯃꯤ ꯍꯥꯏꯗꯤ ꯃꯩꯇꯩꯁꯤꯡꯁꯨ ꯀꯧꯕ ꯍꯩ ꯇꯕꯅꯦ꯫
ꯃꯣꯏꯅ ꯀꯧꯕ ꯍꯩꯕꯁꯤꯗꯤ꯫ ꯀꯔꯤꯕ ꯑꯦ ꯅꯥ ꯍꯥꯎꯕ ꯍꯥ꯭ꯑꯦꯁꯅ ꯂꯣꯏꯁꯤꯟꯕꯒꯨꯝꯕꯗꯅꯦ ꯑꯦꯒꯨꯝꯕ ꯂꯣꯏꯁꯤꯟꯕꯒꯨꯝꯕꯗ ꯄꯥꯝꯃꯦ ꯃꯣꯏꯗꯤ꯫ ꯑꯩꯈꯣꯏ ꯁꯤꯂꯦꯕꯜ ꯑꯍꯨꯝꯅꯤꯅ ꯃꯥ꯫ ꯄꯣꯡꯄꯥ ꯍꯥꯏꯕꯗ꯫ ꯊꯣꯛꯇꯕꯗ ꯌꯥꯝ ꯂꯥꯏꯕꯅꯤ ꯀꯔꯤ ꯊꯣꯛꯇꯕ ꯈꯪꯗꯦꯅꯦ꯫
ꯑꯗꯨꯅꯦ ꯌꯥꯝ ꯂꯥꯏꯕ ꯋꯥꯗꯨꯕꯨꯀꯣ꯫ ꯀꯩ ꯊꯣꯛꯇꯕ꯫ ꯈꯪꯗꯦ꯫ ꯑꯁꯤ ꯑꯩꯒꯤ ꯑꯩꯅ ꯍꯥꯏ ꯁ꯭ꯀꯨꯜꯗꯁꯨ ꯉꯥꯏꯈꯣ꯫ ꯂꯨꯈꯝꯂꯨ ꯑꯗꯨꯁꯨꯅꯦ ꯌꯥꯝ꯫ ꯊꯤꯅ ꯀꯧꯕꯤꯕꯅꯦ ꯀꯨꯀꯤ ꯍꯥꯟꯅꯗꯤ ꯍꯥꯏ ꯁ꯭ꯀꯨꯜꯗ ꯑꯩꯈꯣꯏ ꯀꯨꯀꯤ ꯌꯥꯝ ꯀꯥꯏꯕꯀꯣ꯫ ꯃꯣꯏꯒꯤ ꯐꯥꯎꯟꯗꯔꯗꯣ ꯀꯨ- ꯀꯤ ꯑꯣꯏꯕꯒꯤ꯫ ꯑꯗꯨꯗ ꯀꯨꯀꯤꯁꯤꯡꯅꯁꯨ ꯑꯩꯒꯤ ꯃꯤꯡ ꯀꯧꯕꯗꯣ ꯌꯥꯝ ꯑꯁ ꯇꯥꯕ ꯌꯥꯝ ꯅꯨꯡꯉꯥꯏꯇꯕꯅꯦ꯫
ꯎꯝ꯫ ꯃꯁꯥ ꯃꯁꯥꯒꯤ ꯑꯦꯁꯦꯟ ꯂꯩꯗꯅ꯫
ꯑ ꯑꯗꯨꯒꯤ ꯑꯩꯒꯤ ꯃꯤꯡ ꯀꯧꯒꯅꯨ ꯍꯥꯏꯕꯗꯦꯗꯤ꯫
ꯀꯣꯏꯅ ꯀꯧꯕꯗꯨ꯫ ꯑꯗꯤ ꯌꯥꯃꯦꯗ
ꯂꯨ ꯂꯨꯨꯔ ꯂꯩꯔꯝꯕ ꯌꯥꯏ ꯁꯣꯏꯗ꯭ꯔꯦ
ꯑꯗꯨꯁꯨ ꯂꯩ ꯑꯩꯒꯤ ꯃꯤꯡ ꯑꯩ ꯗꯤ ꯑꯩꯒꯤ ꯐ꯭ꯔꯦꯟꯅ ꯀꯧꯕ ꯇꯣꯉꯥꯟ ꯑꯃꯨꯛ ꯑꯩꯒꯤ ꯐꯦꯃꯤꯂꯤꯅ ꯀꯧꯕ ꯇꯣꯉꯥꯟ ꯇꯣꯉꯥꯟ ꯇꯣꯉꯥꯟꯅ ꯂꯩꯌꯦ
ꯎꯝ
ꯃꯤꯡ ꯌꯥꯝꯕꯅꯦ ꯑꯗꯨꯝ ꯃꯣꯏꯅ ꯅꯨꯡꯁꯤꯅ ꯑꯗꯨꯝ ꯊꯣꯜꯂ ꯀꯧꯕꯗꯣ ꯑꯗꯨꯃꯥꯏꯅ ꯇꯧꯋꯦ
ꯑꯩꯁꯨ ꯌꯨꯝꯗꯗꯤ ꯒꯣꯡ ꯈꯛꯇꯁꯨ ꯀꯧꯏ
ꯑ
ꯑꯒꯣꯡ ꯑꯒꯣꯡ ꯑꯒꯣꯡ
ꯣꯡ ꯃꯒꯣꯡ ꯃꯒꯣꯡ ꯄ ꯑꯩꯁꯨ ꯀꯥꯎꯕꯕꯨ ꯅꯨꯡꯉꯥꯏꯅꯦ
ꯑꯁ ꯅꯪ ꯅꯨꯡꯉꯥꯏꯔꯗꯤ ꯐꯔꯅꯦ ꯑꯩꯒꯤꯗꯃꯛꯇ
ꯑ ꯃꯤꯗꯣ ꯌꯥꯝ ꯎꯕꯣ ꯍꯣꯏꯇ꯭ꯔꯦꯕ
ꯎꯝ
ꯉꯁꯥꯏꯥꯏ ꯇ ꯕꯥꯅꯤꯒꯔꯤꯗ ꯇꯠꯈꯤꯕ ꯈꯪꯗꯦꯅꯦ ꯁꯤꯒꯤꯗ ꯇꯠꯄꯗ ꯈꯪꯗꯕꯅꯤ ꯑꯩꯈꯣꯏꯗꯣ ꯃꯔꯛ ꯃꯔꯛꯇ ꯆꯦꯀꯦꯟ ꯃꯔꯤ ꯃꯉꯥ ꯋꯥꯔꯤ ꯁꯥꯅꯤ ꯑꯅ
ꯆꯠꯄ ꯈꯪꯗꯦ ꯍꯥꯏꯗꯤ ꯌꯥꯝꯃꯦꯕꯀꯣ ꯈꯔ ꯌꯥꯝꯕꯁꯨ ꯍꯦꯛ ꯎꯝ ꯍꯦꯟꯕꯁꯨ ꯌꯥꯎꯋꯦꯕ ꯑꯗ ꯑꯗꯨꯝ ꯋꯥꯔꯤ ꯁꯥꯔ ꯇꯠꯈꯤꯕꯗꯣ ꯈꯪꯗꯕ
ꯎꯝ
ꯑꯗꯨꯗ
ꯀ꯭ꯔꯤꯝ ꯇꯥꯡꯗꯣ ꯏꯕꯥꯅꯤ ꯋꯥꯔꯤ ꯁꯥꯕꯗꯣ ꯃꯒꯔꯣ
ꯂꯨꯍꯣꯡꯕꯒꯤꯗꯤ ꯂꯣꯏꯈ꯭ꯔꯦ ꯑ ꯑꯃꯨꯛ ꯀꯔꯤ ꯃꯇꯥꯡꯗꯔ ꯀꯥꯎꯈ꯭ꯔꯦ
ꯎ ꯃꯄꯥ ꯀꯣꯏꯕꯤꯁꯨ ꯂꯣꯏꯈ꯭ꯔꯦ
ꯀꯄꯥꯁꯨꯔꯦ
ꯑꯣ ꯅꯪ ꯀꯅꯥꯅ ꯍꯥꯡꯉꯛꯑꯦ ꯑꯗꯨꯒ ꯀꯔꯤ ꯅꯠꯇ꯭ꯔꯣ ꯎꯝ ꯂꯣꯏꯈꯦ ꯃꯥꯅꯦ
ꯎꯝ
ꯑꯗꯨꯗꯤ ꯅꯪꯗꯤ ꯃꯩꯇꯩ ꯈꯛꯇ ꯀꯣꯏꯔꯝꯅꯦ
ꯀꯣꯏ ꯍꯥꯏ ꯍꯣꯏ ꯌꯝꯗꯤ ꯀꯣꯏ ꯗꯦ ꯈꯔꯥ ꯈꯔꯥ ꯎꯝ ꯈꯣꯏ ꯗꯥ ꯊꯣꯛꯈꯔ꯭ꯤ ꯔꯥ ꯑꯧ ꯊꯣꯛꯈꯔ꯭ꯦ ꯀꯗꯥꯏꯗ ꯑꯁꯤ ꯗ ꯑꯣꯏꯔꯝ ꯅꯤ ꯍꯧ ꯑꯣ ꯆꯧꯕꯤ ꯁ ꯆꯧ ꯁ ꯎꯝ ꯇꯥꯕꯔꯥ ꯍꯜꯂꯣ
ꯍꯜꯂꯣ
ꯑ ꯇꯥꯔꯕꯣ